ꯑꯩꯗꯤ ꯌꯥꯔꯔꯣꯏꯗ꯭ꯔꯅ ꯈꯜꯂꯒ꯫
ꯍꯥ ꯍꯥ
ꯉꯁꯥꯏꯗꯣ ꯀꯗꯥꯏꯗ ꯂꯣꯏꯈꯤꯕꯅꯣ ꯑꯩ ꯀꯥꯎꯈ꯭ꯔꯦ꯫
ꯑꯣ ꯏꯃꯥꯟꯅꯕꯤ ꯃꯌꯥꯝ ꯂꯩꯔꯝꯃꯦꯕ꯫ ꯅꯣꯏ ꯅꯣꯏ ꯀꯩꯅꯣ ꯄꯨꯜꯂꯤꯒ꯫ ꯎꯝ ꯖꯥꯠ ꯄꯨꯖꯩꯕꯀꯣ꯫
ꯑꯥ
ꯑꯗꯨꯝ ꯏꯃꯥꯟꯅꯕꯤ ꯃꯌꯥꯝ ꯇꯤꯅꯩꯌꯦ꯫ ꯑꯗꯨꯕꯨ ꯍꯧꯖꯤꯛ ꯑ ꯍꯧꯖꯤꯛꯁꯨ ꯑꯉꯥꯡ ꯑꯃꯗꯤ ꯇꯨ ꯍ ꯀꯩꯅꯣ ꯂꯣꯏꯅꯩꯌꯦ ꯑꯗꯨꯒ ꯑꯩꯒꯤ ꯑꯥ ꯀꯩꯅꯣꯗ ꯍꯧꯖꯤꯛ ꯍꯣꯁꯇꯦꯜꯗ ꯂꯩꯃꯤꯟꯅꯔꯝꯕꯀꯣ ꯍꯟꯗꯛ ꯑꯩ ꯃꯃꯥꯡ ꯊꯥꯗ ꯊꯣꯛꯂꯛꯄꯅꯦ꯫ ꯑꯗꯨꯗꯁꯨ ꯑꯗꯨꯝ ꯏꯝ ꯑꯑꯉꯥꯡꯅꯦꯀꯣ ꯑꯗꯨꯗꯤ ꯑꯗꯨ ꯃꯥꯁꯨ ꯑꯗꯨꯝ ꯄꯨꯜꯂꯛꯑꯦ꯫ ꯑꯗꯣ ꯑ ꯀꯩꯅꯣꯝꯃ ꯍꯥꯏꯒꯦ ꯅꯣꯏꯒꯤ ꯎꯝ ꯃꯣꯔꯣꯛ ꯃꯦꯠꯄꯖꯦ꯫
ꯑꯥ
ꯀꯔꯤ ꯍꯪꯒꯥꯝꯒꯤ ꯃꯍꯤꯅ ꯇꯧꯔꯛꯒ ꯃꯦꯠ
ꯑꯥ ꯑꯥ ꯍꯣꯏ ꯍꯣꯏ ꯌꯥꯝ ꯍꯥꯎꯕꯅꯦ ꯑꯗꯨ
ꯑꯗꯨꯗꯣ ꯑꯩ ꯑꯩꯒ ꯂꯩꯃꯤꯟꯅꯕ ꯑꯉꯥꯡꯗꯨꯅ ꯄꯤꯖꯔꯛꯑꯦꯕꯀꯣ
ꯑꯥ
ꯑꯩ ꯍꯥꯎꯗꯤ ꯌꯥꯝ ꯍꯥꯎꯋꯦ ꯑꯗꯨꯗꯣ ꯑꯩꯅꯅꯦ ꯌꯨꯝꯗ ꯇꯧꯒꯦ ꯇꯧꯔꯒ ꯈꯪꯗ꯭ꯔꯕ ꯀꯩꯅꯣꯗꯣ ꯎꯝ ꯍꯪꯒꯥꯝꯗꯣ ꯀꯃꯥꯏꯅ ꯂꯣꯏꯒꯦꯗꯣ ꯑꯩ ꯅꯍꯥꯟ ꯍꯪꯒꯥꯝꯗꯣ ꯍꯦꯛꯑꯒ ꯑꯗꯨꯝ ꯀꯃꯥꯏꯅ ꯇꯧꯔꯤꯗꯣ ꯑꯗꯨꯝ ꯈꯪꯗꯕꯒꯤ ꯑꯗꯨꯝ ꯂꯣꯏꯁꯟꯒꯔ꯭ꯦ꯫ ꯅꯪ ꯑꯝꯇ ꯍꯥꯏꯕꯤꯌꯨꯅꯦ ꯑꯝꯇ ꯆꯣ
ꯍꯪꯒꯥꯝꯗꯨꯀꯣ ꯑꯥ ꯂꯧꯋꯦꯗꯅ ꯑꯗꯨꯒ ꯈꯔ ꯈꯔ ꯃꯣꯠꯄꯁꯤꯡꯗꯣ ꯆꯥꯝꯔꯒ ꯐꯧꯗꯣꯛꯑꯣ ꯑꯗꯨ ꯏꯁꯤꯡ ꯆꯣꯠꯂꯗꯤ ꯍꯪꯒꯥꯝꯗꯣ ꯑꯥ ꯌꯥꯝ ꯃꯍꯤꯗꯨ ꯌꯥꯝ ꯊꯝꯕꯅꯦꯕ
ꯑꯥ
ꯑꯗꯨꯒꯤ ꯑ ꯐꯧ ꯈꯔ ꯐꯧꯋꯣ ꯑꯗꯨꯒ ꯑꯥ ꯍꯤ ꯍꯪꯒꯥꯝꯗꯨ ꯑꯗꯨꯝ ꯎꯝ ꯍꯤꯡꯕꯗꯨꯀꯣ
ꯎꯝ
ꯍꯪꯒꯥꯝ ꯅꯧꯕꯗꯣ ꯑꯗꯨꯝ ꯑꯪ ꯀꯩꯅꯣ ꯁ ꯃꯣꯏ ꯑꯪ ꯀꯩꯅꯣ ꯑꯗꯨꯝ ꯆꯦꯡꯒꯨꯝꯕ ꯀꯩꯅꯣ ꯑ ꯀꯩ ꯍꯥꯏꯁꯤꯔꯣ ꯍꯥꯏꯔꯤꯅꯦ
ꯍꯥꯏꯗꯤ ꯑ ꯍꯪꯒꯥꯝꯗꯣ ꯍꯥꯟꯅ ꯎꯝ
ꯑ ꯁꯨꯕ ꯑꯪ ꯃꯍꯤ ꯊꯣꯛꯍꯟꯅꯤꯡꯉꯥꯏ ꯀꯩꯅꯣ ꯇꯧꯔꯕ ꯁꯣꯔꯕ ꯑꯥ ꯑꯥ ꯑꯥ ꯁꯨꯒꯥꯏꯒꯗꯕꯗꯣ
ꯑ
ꯀꯩꯅꯣ ꯑꯗꯨꯝ ꯉꯥꯏꯍꯥꯛ ꯄꯥꯎꯗꯔꯒꯨꯝꯕ ꯁꯨꯕ ꯃꯐꯝ ꯑꯃ ꯂꯩꯕꯗꯨꯣ ꯈꯪꯕ꯭ꯔꯥ ꯀꯩꯅꯣ ꯊ ꯎꯄꯥꯥꯝꯕꯤꯅ ꯁꯦꯝꯕꯗꯣ
ꯎꯅ ꯁꯦꯝꯕ
ꯑ ꯍꯣꯏ
ꯑꯃ ꯁꯤꯡꯒꯨꯝꯕ ꯀꯩꯅꯣ ꯁꯨꯅꯕ ꯂꯔꯣ
ꯑꯥ ꯑꯥ ꯑꯥ ꯑꯆꯧꯕ ꯂꯩꯕꯗꯣ
ꯑꯗꯨ ꯀꯩꯅꯣꯒꯤꯗꯤ ꯑꯣꯒꯤꯗꯤ ꯂꯩꯇꯦꯌꯦ
ꯎꯝ ꯑꯗꯨꯗꯤ ꯀꯩ ꯀꯩꯒꯤꯔꯥ
ꯎ ꯅꯠꯇꯕꯤ ꯀꯩ ꯍꯥꯏꯗ
ꯌꯥꯔꯦ ꯎꯒꯤ ꯑꯣꯏꯔꯁꯨ ꯎꯒꯤ ꯑꯣꯏꯗ꯭ꯔꯁꯨ ꯁꯨ ꯀꯣ ꯑꯗꯨꯝ ꯁꯨꯒꯥꯏꯔꯣꯑꯣ ꯑꯗꯨꯒ ꯃꯍꯤ ꯊꯣꯛꯍꯜꯂꯣꯕ
ꯀꯩꯅꯣ ꯇꯧꯗꯣꯏꯕ ꯍꯪꯒꯥꯝꯁꯦ ꯍꯥꯟꯅ ꯐꯖꯅ ꯆꯥꯝꯊꯣꯛꯑꯅꯤꯗꯅ ꯑꯗꯨꯒ ꯐꯧꯗꯣꯛꯇꯣꯏꯔꯣ
ꯑꯥ ꯐꯥꯎꯗꯣꯛꯑꯕ
ꯀꯪꯍꯜꯂꯒ ꯑꯃꯨꯛ ꯁꯨꯗꯣꯏꯕ
ꯎꯝ ꯀꯪꯍꯜꯂꯒ ꯁꯨꯔꯣ ꯑꯗꯨꯒ ꯃꯍꯤ ꯊꯣꯛꯀꯅꯤꯗꯅ ꯑꯗꯨꯝ ꯃꯍꯤꯗꯨ ꯂꯧꯔꯣ ꯎꯝ ꯀꯩꯅꯣꯗ ꯀꯩ ꯑꯗꯨꯝ ꯃꯍꯤꯗꯨꯣ ꯇꯣꯉꯥꯟꯅ ꯊꯝꯈ꯭ꯔꯣꯕ ꯑꯗꯨꯒ
ꯌꯥ ꯍꯥꯏ ꯆ ꯅꯀ
ꯑ ꯑꯗꯨꯒ ꯃꯥꯒꯤ ꯀꯩꯅꯣꯗꯣ ꯍꯪꯒꯥꯝꯗꯨꯁꯨ ꯐꯖꯅ ꯁꯨꯝꯃꯣꯀꯣ ꯃꯍꯤꯗꯣ
ꯀꯩꯅꯣ ꯇꯧ ꯆꯥꯃꯤ ꯀꯥꯟꯗꯔꯣ ꯅꯠꯇ꯭ꯔꯒꯅ ꯁꯨꯠꯄꯗ ꯑꯣꯏꯔꯔꯥ
ꯁꯨꯒꯥꯏꯕ ꯂꯣꯏꯔꯒ ꯁꯨꯝꯃꯣꯕ ꯃꯥꯒꯤ ꯎꯝ ꯍꯪꯒꯥꯝ ꯃꯅꯥꯗꯣ ꯃꯍꯤꯗꯣ ꯂꯣꯏ ꯀꯂꯦꯛ ꯇꯧꯔꯣ ꯑꯗꯨꯒ ꯊꯣꯡꯒꯗꯕ ꯃꯩꯗꯒꯣ ꯃꯩ ꯑꯗꯨꯝ ꯅꯨꯡꯇꯤꯒꯤ ꯊꯣꯡꯒꯗꯕ ꯑꯗꯨꯒ ꯍꯪꯒꯥꯝꯗꯨ ꯏꯁꯤꯛ ꯀꯤ ꯑꯣꯏꯗ꯭ꯔꯤꯐꯥꯎ ꯊꯣꯡꯉꯨ
ꯀꯩꯅꯣ ꯇꯧꯔꯒ ꯍꯥꯟꯅ ꯍꯪꯒꯥꯝꯗꯣ ꯂꯣꯏꯅ ꯁꯨꯝꯃꯦꯗꯅ ꯁꯨꯝꯃꯒ ꯑꯃꯨꯛ ꯃꯩꯗ ꯑꯃꯨꯛ ꯂꯣꯟ ꯀꯣꯏꯔꯣ ꯍꯪꯒꯥꯝꯁꯦ
ꯍꯪꯒꯥꯝꯒꯤ ꯀꯩꯅꯣꯗꯣ ꯍꯪꯒꯥꯝ ꯑꯧ ꯍꯪꯒꯥꯝꯒꯤ ꯃꯍꯨꯤꯗꯨ ꯈꯛꯇ ꯊꯣꯡꯒꯗꯕ
ꯑꯣ ꯑꯣ ꯃꯍꯤꯗ ꯑꯣꯏꯅ ꯏꯁꯤꯡ ꯈꯔ ꯍꯥꯞꯆꯤꯜꯂꯒ ꯍꯧꯖꯤꯛꯀꯤ ꯃꯍꯤꯗꯨꯁꯨ ꯍꯥꯞꯇꯣꯏꯔꯥ
ꯅꯠꯇꯦ ꯏꯁꯤꯡ ꯍꯥꯞꯂꯣꯏꯩ ꯍꯪꯒꯥꯝꯒꯤ ꯃꯍꯤꯗꯨ ꯌꯥꯝ ꯁꯤꯡ ꯂꯥꯏ ꯌꯥꯝ
ꯑꯁ ꯑꯩ ꯍꯥꯏꯕ ꯂꯩꯇꯦ ꯍꯪꯒꯥꯝꯒꯤ ꯃꯍꯤꯗꯨ ꯈꯛꯇ ꯀꯣ ꯏꯁꯤꯡꯒꯨꯝꯕꯅꯦ ꯍꯪꯒꯥꯝꯒꯤ ꯃꯍꯤꯗꯨ ꯌꯥꯝ ꯊꯣꯡꯕꯤꯀꯥꯟꯗꯗꯤ ꯌꯥꯝ ꯀꯩꯅꯣ ꯇꯧꯕꯅꯦꯕ ꯑꯗꯨ ꯊꯑ ꯊꯣꯡꯅ ꯌꯥꯝꯕꯅꯦꯕ ꯀꯩꯅꯣ ꯏꯁꯤꯡ ꯑꯁꯤ ꯃꯥꯟꯕꯅꯦ ꯃꯥ ꯌꯥꯝ ꯂꯤꯡꯈ꯭ꯔꯒꯀꯣ
ꯑꯥ
ꯑꯗ ꯍꯪꯒꯥꯝꯒꯤ ꯃꯍꯤꯗꯨ ꯊꯣꯡꯔꯒ ꯊꯣꯡꯕ ꯀꯥꯟꯗ ꯅꯞꯂꯛꯈ꯭ꯔꯅꯤꯕ ꯃꯁꯥꯅ ꯏꯁꯇꯤꯀꯤ ꯑꯣꯏꯔꯛꯈ꯭ꯔꯅꯤꯕ ꯇ
ꯑꯥꯥ
ꯅꯨꯡꯇꯤꯒꯤ ꯊꯣꯡꯒꯗꯕ ꯃꯩꯗ ꯍꯪꯒꯥꯝꯒꯤ ꯏꯪ ꯑꯗꯨꯕꯨꯗꯤ ꯈꯪꯗꯦ ꯑꯗꯨꯕꯨ ꯎꯝ ꯍꯪꯒꯥꯝꯒꯤ ꯃꯇꯨꯡ ꯏꯜꯂꯦ ꯍꯪꯒꯥꯝꯗꯨꯅ ꯈꯔ ꯀꯪꯅꯛꯈ꯭ꯔꯗꯤꯀꯣ ꯃꯍꯤꯗꯣ ꯌꯥꯔꯦ ꯑꯗꯣ
ꯑꯣ
ꯑꯗꯨ ꯀꯌꯥꯝ ꯀꯨꯏꯅꯗꯤ ꯊꯝꯕ ꯌꯥꯒꯦ
ꯑꯗꯨꯝ ꯑꯩꯈꯣꯏꯗꯤ ꯆꯍꯤ ꯑꯃ ꯑꯗꯨꯝ ꯊꯝꯃꯤꯗ ꯐꯖꯅ ꯊꯣꯡꯈ꯭ꯔꯗꯤ ꯃꯩꯗ ꯑꯗꯨꯝ
ꯇꯧꯔꯤꯀꯥꯟꯗ ꯍꯪꯒꯥꯝꯗꯨ ꯃꯌꯥꯝ ꯌꯥꯝꯗ꯭ꯔꯗꯤ ꯌꯥꯔꯣꯏꯀꯣ ꯃꯍꯤ ꯃꯌꯥꯝ ꯌꯥꯝꯅꯕ
ꯑꯥ ꯑꯥ ꯑꯥ ꯍꯣꯏ ꯌꯥꯝꯗ꯭ꯔꯗꯤ ꯌꯥꯗꯕꯅꯦ ꯊꯣꯛꯈ꯭ꯔꯣꯏ
ꯍꯪꯒꯥꯝ ꯑꯔꯤꯕ ꯇꯧꯕ꯭ꯔꯣ ꯑꯅꯧꯕ ꯇꯧꯕ꯭ꯔꯣ
ꯑꯅꯧꯕ ꯇꯧꯋꯦ ꯑ ꯑꯔꯤꯕ ꯍꯥꯏꯕꯗꯤ
ꯑꯔꯤꯥꯎ ꯄꯥꯟꯕ ꯍꯧꯔꯛꯄꯒꯤ ꯀꯩꯅꯣ ꯇꯔꯛꯄ ꯑ ꯕꯦꯕꯤ ꯄ꯭ꯂꯥꯟ ꯍꯥꯏꯒꯗ꯭ꯔꯥ
ꯑꯗꯨ ꯑꯗꯨ ꯅꯠꯇꯦ ꯍꯪꯒꯥꯝ ꯑꯣꯏꯔꯗꯤ ꯌꯥꯔꯦ
ꯑꯣꯦ
ꯑꯗꯀ
ꯎꯅꯤ
ꯑꯗꯣ ꯑꯩꯈꯣꯏꯗꯤ ꯀꯩꯅꯣ ꯕꯣꯔꯥ ꯑꯅꯤ ꯑꯍꯨꯝ ꯑꯗꯨꯝ ꯇꯧꯅꯤꯅ ꯇꯧꯕ ꯀꯥꯟꯗ ꯌꯥꯝ ꯇꯧꯕꯅꯦ ꯑꯩꯈꯣꯏꯁꯦ
ꯇꯤꯪ
ꯑꯗꯨꯒ ꯀꯩꯅꯣꯗ ꯕꯦꯝꯕꯨ ꯇ꯭ꯔꯤꯗꯨꯗ ꯀꯪꯍꯟꯕꯗꯨ ꯂꯩ ꯎ ꯋꯥ ꯀꯪꯍꯟꯕꯗꯣ ꯑꯗꯨꯗ ꯍꯥꯞꯄꯦ ꯑꯗꯨꯒ ꯑꯗꯨꯝ
ꯋꯥ ꯋꯥ ꯋꯥꯁꯨ ꯋꯥ ꯀꯪꯍꯟꯕ ꯍꯥꯏꯁꯦ ꯀꯃꯥꯏꯅꯅꯣ
ꯋꯥ ꯀꯩꯅꯣ ꯀꯪꯔꯒꯀꯣ ꯕꯣꯇꯜꯒꯤ ꯇꯥꯏꯞꯇ ꯑꯩꯈꯣꯏꯗꯤ ꯁꯦꯝꯃꯦꯕ ꯑꯗꯨꯗ ꯊꯝꯃꯦ
ꯎꯝ
ꯑꯗꯨꯗ ꯍꯦꯟꯅ ꯏꯁ꯭ꯇꯣꯔ ꯇꯧꯕ ꯅꯨꯡꯉꯥꯏꯕꯗꯨꯅꯤꯗ ꯑꯗꯨ ꯑꯪ ꯏꯃꯥ ꯍꯣꯏꯗꯤ ꯑꯗꯨꯝ ꯃꯔꯛ ꯃꯔꯛꯇꯗꯤ ꯒ꯭ꯂꯥꯁꯀꯤ ꯖꯥꯔꯗꯁꯨ ꯑꯗꯨꯝ ꯊꯝꯅꯦ ꯀꯩꯁꯨ ꯇꯧꯗꯕꯅꯦ
ꯃꯣꯔꯣꯛ ꯀꯩꯀꯩꯗꯤ ꯊꯥꯛꯇ꯭ꯔꯣ
ꯑ ꯑꯗꯨ ꯊꯥꯛꯇꯕꯅꯦ ꯑꯗꯨꯗꯤ
ꯑꯣ ꯍ ꯃꯍꯤꯗ ꯍꯇꯥ
ꯑꯥ ꯃꯩꯗꯨ ꯈꯛꯇ ꯐꯖꯅ ꯊꯣꯉꯔꯒ ꯎ ꯃꯍꯤꯗꯨ ꯂꯤꯡꯕꯗꯨꯀꯣ ꯑꯗꯣ ꯀꯩꯅꯣ ꯅꯞꯍꯜꯂꯣ ꯑꯗꯨꯒ ꯌꯥꯔꯦ
ꯑꯣ
ꯑꯩꯒꯤ ꯃꯩꯇꯩꯂꯣꯟꯁꯦ ꯌꯥꯗꯤꯅꯦ ꯏꯆꯟꯗꯝ ꯅꯣꯛꯅꯤꯡꯉꯦ ꯎ
ꯍꯌꯦꯌꯦ
ꯑꯗꯨ ꯅꯣꯏ ꯀꯩꯅꯣ ꯅꯄꯥꯛꯄꯤꯗꯨ ꯈꯪꯕ꯭ꯔꯥ
ꯑꯥ ꯑꯥ ꯈꯪꯉꯦ ꯈꯪꯉꯦ ꯑꯗꯨꯁꯨ ꯊꯥꯛꯄ꯭ꯔꯣ
ꯑꯗꯨꯒꯁꯨ ꯆꯥꯛ ꯑꯗꯨꯁꯨ ꯆꯥꯕꯅꯦ ꯌꯥꯝ ꯍꯥꯎꯕꯅꯦ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
ꯃꯤꯃꯤ ꯍꯥꯞꯂꯒ ꯁꯤꯡꯖꯨ ꯇꯥꯏꯞꯇꯀꯣ ꯑꯗꯨ ꯀꯩꯅꯣꯅꯦ ꯅꯪꯕꯨ ꯆꯥꯍꯟꯕꯗꯨꯗꯤ ꯀꯃꯥꯏ ꯆꯥꯍꯟꯕ꯭ꯔꯣ ꯃꯥꯗꯣ
ꯃꯥ ꯒꯤꯗꯣ ꯑ ꯍꯪꯒꯥꯝꯒ ꯍꯪꯒꯥꯝꯒꯤ ꯃꯍꯤꯗꯨꯒ ꯀꯩꯅꯣ ꯉꯥꯔꯤ ꯌꯥꯎꯕ꯭ꯔꯣ ꯑꯗꯨꯕꯨ
ꯉꯥꯔꯤ ꯍꯥꯞꯇꯦ ꯑꯗꯨ ꯍꯥꯞꯂꯗꯤ
ꯑꯣ ꯃꯣꯔꯣꯛ ꯃꯣꯔꯣꯛꯁꯨ ꯌꯥꯎꯕ꯭ꯔꯥ ꯃꯣꯔꯣꯛ ꯑꯇꯦꯛꯄꯗꯣ ꯎ ꯃꯣꯔꯣꯛꯇꯣ ꯑꯗꯨ ꯑꯗꯨꯁꯨ ꯌꯥꯎꯋꯦ
ꯍꯣꯏ
ꯇꯨꯝꯂꯗꯣꯏꯔ ꯅꯡ ꯍꯧꯖꯤꯛ
ꯎꯝ ꯉꯍꯥꯛꯇꯪ ꯂꯩꯔꯗꯤ ꯚꯤꯗꯤꯑꯣ ꯌꯦꯡꯉꯒ ꯇꯨꯝꯈ꯭ꯔꯅꯤ
ꯐꯤꯂꯝ ꯌꯦꯡꯕ꯭ꯔꯣ ꯍꯧꯖꯤꯛꯀꯥꯟ
ꯑꯥꯎ
ꯀꯩ ꯐꯤꯂꯝ ꯌꯦꯡꯒꯦ
ꯑꯩꯗꯤ ꯑ ꯀꯩꯅꯣꯅꯦꯗ ꯑꯗꯨꯝ ꯎ ꯐꯤꯂꯤꯝ ꯍꯥꯏꯔꯁꯨ ꯂꯩꯌꯦꯅ ꯏꯪꯂꯤꯁꯀꯤ ꯑꯦ ꯑꯥꯏꯅ
ꯑ
ꯃꯨꯚꯤꯗꯣ ꯌꯦꯡꯉꯦ ꯑꯩꯒꯤ ꯏꯄꯤꯁꯣꯠꯀꯤꯗꯨ ꯌꯦꯡꯅꯤꯡꯗꯦꯕ ꯐꯨꯜ ꯃꯨꯚꯤ ꯗꯥꯏꯔꯦꯛꯇ ꯑꯗꯨꯝ ꯌꯦꯡꯉꯤ
ꯗ꯭ꯔꯃꯥꯒꯨꯝꯕꯗꯣ
ꯑ ꯑꯩ ꯌꯦꯡꯗꯦ ꯀꯔꯤꯌꯥꯟꯗ꯭ꯔꯃꯒꯨꯝꯕ ꯌꯦꯡꯗꯦꯗ ꯑꯩꯗꯤ
ꯀꯩꯒꯤ
ꯈꯪꯗꯦ ꯑꯩꯗꯨ ꯅꯍꯥꯟ ꯑꯉꯥꯡ ꯑꯣꯏꯔꯤꯉꯩꯗꯤ ꯌꯥꯡ ꯌꯥꯝ ꯌꯦꯡꯔꯝꯃꯦꯕ ꯑꯗꯨꯕꯨ ꯍꯟꯗꯛꯇꯤꯀꯣ ꯏꯄꯤꯁꯣꯠ ꯏꯄꯤꯁꯣꯠꯀꯨꯝꯕ ꯑꯗꯨꯝ ꯌꯦꯡꯕꯗꯨ ꯇꯟꯈ꯭ꯔꯕ ꯑꯗꯨꯒꯤ
ꯅꯪ ꯀꯩ ꯗꯤꯄꯥꯔꯠꯃꯦꯟꯅꯣ
ꯏꯖꯨꯀꯦꯁꯟ ꯄꯥꯏꯌꯦ
ꯑꯣ ꯑꯣ ꯑꯣ ꯉꯍꯥꯟ ꯍꯥꯏꯈ꯭ꯔꯦꯀꯣ ꯀꯥꯎꯏ
ꯎꯝ
ꯅꯪꯗꯤ ꯃꯊꯪ ꯀꯩꯅꯣ ꯇꯧꯗꯣꯏꯔꯣ ꯑꯨꯝ ꯑꯦꯝ ꯑꯦ
ꯍꯣꯏ ꯑꯁ ꯑꯩ ꯇꯝꯗꯤ ꯇꯝꯅꯤꯡꯗ꯭ꯔꯕꯅꯤ ꯑꯗꯨ ꯏꯄꯥꯅ ꯅꯝꯐꯨꯗꯥ ꯇꯝꯃꯣ ꯍꯥꯏ ꯑꯃꯨꯛꯀ ꯕꯦꯛ ꯄꯦꯄꯔ ꯐꯥꯎ ꯂꯣꯏꯁꯤꯟꯗ꯭ꯔꯤꯀꯥꯟꯁꯤꯗ ꯅꯪ ꯕꯦꯛ ꯆꯥꯔꯛꯇ꯭ꯔꯣ
ꯑꯩ ꯁꯤꯃꯤꯁꯇꯔ ꯑꯃꯗꯗꯤ ꯆꯥꯔꯛꯈ꯭ꯔꯦ ꯑꯃ
ꯑꯣ
ꯅꯥꯈꯤꯕ ꯃꯇꯝ ꯑꯣꯏꯕ ꯑꯩꯗꯣ
ꯑꯣ ꯑꯣ ꯑꯁ ꯑꯗꯨꯗꯤ ꯂꯩꯔꯤꯛ ꯀꯟꯅ ꯄꯥꯕ ꯃꯥꯜꯂꯤꯅꯦ ꯑꯩ ꯐꯥꯥꯔ꯭ꯁ ꯁꯦꯝ ꯐꯥꯔ꯭ꯁ ꯁꯦꯝꯗ ꯑꯃꯔꯛ ꯆꯥꯏꯌꯦ
ꯑꯣ ꯊꯥꯗ꯭ꯔꯤꯕ
ꯊꯥꯗ꯭ꯔꯤ ꯍꯣꯏ
ꯑꯗꯣ ꯉꯅꯦ ꯑꯗꯨꯝ ꯊꯥꯗꯣꯛ ꯅꯪ ꯍꯧꯖꯤꯛ ꯑꯣ ꯃꯊꯪ ꯃꯊꯪꯒꯤꯗ ꯅꯪ ꯊꯥꯔꯠꯀꯤꯗ ꯊꯥꯍꯧ ꯌꯥꯗ꯭ꯔꯣ
ꯊꯥꯔꯠꯀꯤꯗ ꯑꯩꯗꯣ ꯀꯩꯗꯧꯕꯔꯣ ꯀꯩꯅꯣ ꯂꯥꯛꯇꯕꯅꯔꯣ ꯀꯩꯅꯣ ꯇꯧꯕꯅꯤ ꯑꯗꯣ ꯑꯩ ꯃꯤꯡꯁꯨ ꯑꯗꯨ ꯐꯤꯜ ꯎꯞꯁꯨ ꯇꯧꯍꯧꯗ꯭ꯔꯕ
ꯍꯥꯥ
ꯑꯗꯨ ꯍꯟꯗꯛ ꯍꯟꯗꯛꯀꯤ ꯑꯦꯛꯖꯥꯝ ꯍꯟꯗꯛ ꯐꯤꯐꯇ ꯊꯥꯔꯒꯅꯤ ꯊꯥꯕ꯭ꯠ ꯊꯥꯔꯇꯔꯗꯤ ꯆꯥꯗꯅꯤꯉꯥꯢ ꯑꯗꯨꯒꯤ ꯐꯥꯔꯁ ꯁꯦꯝꯒꯤꯗꯣ ꯐꯤꯐ ꯑꯦꯛꯖꯥꯝ ꯊꯥꯔꯕ ꯀꯥꯟꯗ ꯊꯥꯔꯅꯤ ꯇꯥꯕ꯭ꯔꯥ ꯑꯣꯏ